ꯑꯩꯉꯣꯟꯗ ꯑꯩꯉꯣꯟꯗꯗꯤ
ꯂꯥꯛꯇꯕ꯭ꯔꯣ
ꯅꯪꯒꯤꯁꯦ ꯖꯤꯃꯦꯜꯗꯒꯤ ꯑꯣꯏꯕ꯭ꯔꯥ
ꯑ ꯖꯤꯃꯦꯜꯗ ꯍꯧꯖꯤꯛ ꯂꯥꯛꯑꯦ
ꯌꯦꯡꯒꯦ ꯑꯩꯒꯤꯗꯤ ꯈꯪꯗꯦ ꯑꯗꯨꯕꯨꯗꯤ
ꯐꯖꯅꯤꯌꯦꯅꯦ ꯑꯦ ꯍꯧꯖꯤꯛ ꯍꯧꯖꯤꯛ ꯈꯛꯇ ꯂꯥꯛꯑꯦ ꯂꯥꯛꯑꯝꯒꯅꯤ ꯅꯪꯉꯣꯟꯗꯁꯨ
ꯃꯔꯛ ꯌꯦꯡꯒꯦ ꯑꯩ
ꯎꯝ ꯂꯥꯛꯇꯦ ꯑꯥ ꯑꯩꯉꯣꯟꯗꯗꯤ ꯂꯥꯛꯑꯦ ꯍꯧꯖꯤꯛꯅꯅꯦ ꯑꯩꯉꯣꯟꯗꯁꯨ
ꯎꯝ ꯃꯇ ꯃꯇꯝꯒꯨꯝꯕꯗꯤ ꯅꯠꯇꯦꯀꯣ
ꯃꯇꯝꯒꯨꯝꯕꯗꯤ ꯅꯠꯇꯦ ꯑꯗꯨꯝ ꯑꯁꯨꯝ ꯂꯥꯛ ꯃꯥꯜ ꯍꯣꯏ ꯑꯩꯁꯨ ꯄꯥꯗ꯭ꯔꯦ ꯀꯔꯤꯅꯣ ꯍꯥꯏꯕꯗ
ꯑ ꯂꯥꯛꯇꯦ ꯑꯩꯉꯣꯟꯗꯗꯤ
ꯀꯔꯤꯒꯤꯔꯥ ꯑꯗꯨꯗꯤ ꯑꯗꯨ ꯑꯩ ꯗꯤꯇꯦꯜꯁ ꯌꯦꯡꯔꯒ ꯍꯥꯏꯔꯒꯦꯄ
ꯍꯣꯏ
ꯀꯌꯥꯝ ꯏꯝꯄꯣꯔꯇꯦꯟ ꯑꯣꯏꯕꯅꯣ ꯍꯥꯏꯕꯗꯣ ꯀꯔꯤꯅꯣ ꯍꯥꯏꯕꯗ
ꯑꯃꯗꯤꯗꯤ ꯂꯥꯛꯑꯦ ꯑꯗꯣ ꯑꯩꯈꯣꯏꯒꯤ ꯆꯞ ꯃꯥꯟꯅꯕ꯭ꯔꯥ ꯈꯪꯗꯦ
ꯃꯔꯨꯞ ꯀꯔꯤ ꯂꯥꯛꯄ꯭ꯔꯣ
ꯎ ꯃꯣꯏꯒꯤꯁꯦ ꯍꯥꯏꯕꯀꯣ
ꯃꯥꯔꯨ ꯑꯣꯍ ꯃꯔ
ꯈꯔ ꯃꯔꯥꯒꯤꯗꯤ ꯅꯍꯪꯒ ꯆꯞ ꯃꯥꯟꯅꯕ꯭ꯔꯥ ꯍꯥꯏ
ꯍꯧꯖꯤꯛꯅꯔꯣ
ꯍꯣꯏ ꯍꯧꯖꯤꯛ ꯅꯠꯇꯦ ꯅꯍꯥꯟ ꯅꯍꯥꯟꯒꯤꯅꯦ ꯍꯣꯏ ꯑꯩꯈꯣꯏꯒ ꯆꯞ ꯃꯥꯟꯅꯩ
ꯑꯣ ꯑꯩꯒꯤꯗꯤ ꯉꯁꯤꯅ ꯂꯥꯛꯑꯦ
ꯑꯣ
ꯑꯩꯒꯤ ꯃꯤꯡꯗꯣ ꯑꯁ ꯃꯊꯥ ꯁꯥꯔ ꯌꯥꯒꯗ꯭ꯔꯅ
ꯀꯏꯔꯦ ꯂꯥꯛ ꯄ
ꯑꯩꯉꯣꯟꯗꯗꯤ ꯉꯁꯤꯅ ꯂꯥꯛꯄꯅꯦ ꯍꯧꯖꯤꯛꯅ ꯀꯔꯤꯔ ꯑꯗꯨꯗꯣ
ꯃꯣꯏꯒꯤ ꯑ ꯑꯦꯄ꯭ꯂꯤꯀꯦꯁꯟ ꯁꯃꯦ ꯇꯥꯥꯎꯅꯤꯌꯥꯏꯁꯦ ꯍꯥꯏ
ꯑꯥ
ꯐꯤꯐꯇꯤꯟ ꯐꯥꯎ ꯌꯥꯅꯤ ꯍꯥꯏꯕ ꯖꯨꯟꯒꯣ ꯍꯣꯏ
ꯖꯟꯁꯨ ꯂꯣꯏ ꯂꯣꯏꯗꯤ
ꯎꯝ
ꯀꯔꯤꯒꯒꯤꯗꯤ ꯉꯁꯤꯅ ꯂꯥꯛꯥꯛꯀ
ꯑꯩꯈꯣꯏꯒꯤ ꯔꯦꯖꯤꯁꯇ꯭ꯔꯦꯁꯟ ꯑꯗꯨꯗ ꯂꯥꯛꯑꯦ ꯑꯍꯨꯝ ꯌꯦꯀ ꯑꯍꯨꯝꯨꯝ
ꯅꯅꯥꯎꯟꯄꯥꯗꯀ ꯄꯥꯏ ꯇꯕꯣ ꯇ ꯔꯣꯖꯦ
ꯇꯣꯡꯝꯕ ꯃꯥꯗꯦ ꯐ
ꯍꯗꯀꯦ
ꯇꯨꯝꯒꯅꯤ ꯑꯃꯨꯛꯀ ꯍꯧꯒꯠꯀꯅꯤ ꯑꯃꯨꯛꯀ ꯇꯨꯝꯒꯅꯤ ꯆꯥꯛ ꯆꯥꯒꯅꯤ ꯁꯤꯁꯨ ꯐꯥꯏꯗꯕꯒꯨꯝ ꯇꯧꯋꯦ ꯃꯥꯅꯁꯦ ꯑꯩ ꯃꯥ ꯊꯤ ꯐꯥꯏꯕꯁꯦ ꯑꯩ ꯁꯨꯡꯈꯥꯡ ꯈꯥꯡꯗꯕꯅꯤꯀꯣ ꯒ꯭ꯌꯥꯟ ꯇꯥꯗꯦ ꯑꯩꯈꯣꯏꯗꯤ ꯑꯗꯨꯝ ꯊꯤ ꯐꯩꯅꯤꯡꯉꯤꯗ ꯊꯤ ꯐꯩꯅꯤꯡꯉꯦ ꯑꯗꯨꯃꯥꯏꯅ ꯍꯥꯏꯔꯒ ꯆꯠꯂꯦꯅ ꯃꯥꯗꯤ ꯁꯨꯡꯉꯥꯡ ꯉꯥꯡꯗꯕꯅꯤꯀꯣ ꯇꯥꯞꯅ ꯑꯗꯨꯝ ꯅꯪ ꯁꯤ ꯊꯤ ꯐꯕ꯭ꯔꯥ ꯑꯗꯨꯝ ꯍꯥꯏꯔꯗꯤ ꯃꯥꯗꯣ ꯎꯪꯒꯣꯋꯥ ꯍꯥꯏꯔꯒꯀꯣ
ꯈꯪꯗ꯭ꯔꯦ ꯑꯈꫭꯏꯁꯦ
ꯌꯥꯝ ꯁꯥꯒꯠ ꯂ‌ꯦ
ꯁꯒꯠꯂ‌ꯦ
ꯅꯍꯥꯟꯗꯤ ꯏꯪꯔꯒ ꯍꯧꯖꯤꯛ ꯁꯥꯔꯀꯥꯟꯗ ꯑꯩꯈꯣꯏꯒꯤ ꯔꯨꯝꯁꯨ ꯏꯪꯉꯦ ꯍꯥꯏꯕꯁꯨ ꯈꯔ ꯗꯤ ꯁꯥꯥꯕ ꯁꯥꯏ
ꯍꯣꯏ
ꯑꯦ ꯑꯗꯨꯝ ꯁꯥ ꯁꯥ ꯎꯝ ꯌꯥꯝꯃꯗꯤ ꯅꯠꯇꯕ ꯑꯗꯨ ꯁꯥꯕꯗꯣ ꯃꯩꯏ ꯃꯨꯠꯂꯀꯥꯟꯗ ꯁꯥꯏꯗꯅ
ꯍꯣꯏ ꯑꯩꯒꯤ ꯑꯩꯒꯤ ꯐꯃꯨꯡꯗꯣ ꯊꯣꯡꯅꯥꯎ ꯃꯅꯥꯛꯇ ꯊꯥꯝꯕꯒꯤꯀꯣ ꯑꯩꯗꯣ ꯑꯩꯒꯤ ꯐꯦꯟ ꯑꯗꯣ ꯑꯥ ꯃꯌꯥꯏꯗ ꯅꯠꯇꯅ ꯑꯗꯨꯒꯤ ꯐꯦꯟꯗꯣ ꯊꯣꯛꯇꯕ ꯑꯣꯏꯅ ꯍꯥꯏꯗꯤ ꯑꯗꯨꯨꯝꯁꯨ ꯈꯔ ꯆꯥꯎꯕꯒꯤꯀꯣ ꯇꯨꯝꯕ ꯀꯥꯟꯗ ꯌꯥꯝ ꯋꯥꯔꯒ ꯇꯨꯝꯅꯔꯖ‌ꯦ ꯍꯧꯖꯤꯛꯀꯥꯟ ꯃꯄꯥꯟꯗ ꯊꯣꯟꯉꯥꯏꯁꯨ ꯀꯥꯡ ꯂꯥꯛꯑꯌꯦ
ꯑꯥ
ꯀꯪꯈꯥꯥꯟ ꯃꯅꯨꯡꯗꯁꯨ ꯂꯩꯕꯒꯤꯔ
ꯑ ꯀꯪꯈꯜ ꯃꯅꯨꯡꯗ ꯂꯩꯔꯗꯤ ꯍꯦꯟꯅ ꯁꯥꯕꯅꯦ ꯎꯝ
ꯍꯣꯏ ꯑꯗꯣ ꯂꯧꯊꯣꯛꯑꯁꯨ
ꯂꯧꯊꫭꯛ ꯑꯁꯨ ꯀꯥꯡ ꯎꯝ ꯀꯤꯌ‌ꯦꯗꯅ
ꯍꯣꯏ ꯏꯅꯥꯎꯅꯨꯄꯥꯗꯤ ꯌꯥꯝ ꯆꯤꯛꯑꯝꯒꯅꯤ
ꯀꯥꯡ ꯌꯥꯝꯕ꯭ꯔꯣ
ꯌꯥꯝ ꯍꯥꯏꯗꯤ ꯎꯝ ꯅꯨꯡꯊꯤꯟꯗꯣ
ꯎꯝ
ꯊꫭꯡꯅꯥꯎꯒꯨꯝꯕ ꯍꯥꯡꯗ꯭ꯔꯗꯤ ꯑꯗꯨꯝ ꯆꯥꯡꯕꯨꯗꯤ ꯆꯥꯡꯗꯦ ꯑꯗꯣ
ꯎꯝ
ꯆꯥꯛ ꯊꯣꯡꯕ ꯀꯥꯟꯗ ꯁꯥꯒꯠꯄꯒꯤꯀꯣ
ꯎꯝ ꯑꯗꯨ ꯑꯗꯨꯀꯥꯟꯗ ꯒꯨꯠ ꯅꯥꯏꯠꯗꫪꯇꫭ ꯊꯝꯃꯣ ꯀꯥꯡ ꯀꯥꯡꯒꯤ ꯍꯤꯗꯥꯛꯇꯣ ꯊꯝꯃꯣ
ꯑꯗꯣ ꯆꯥꯛ ꯆꯥꯕꯒꯨꯝꯗ ꯃꯇꯥꯝꯗ ꯅꯨꯡꯉꯥꯏꯇꯦꯅ ꯃꯥꯗꯣ
ꯃꯄꯥꯟ ꯍꯥꯏꯕꯗꯤ
ꯎꯝ
ꯃꯩ ꯃꯨꯠꯊꯠꯂꯣ ꯑꯗꯨꯒ ꯅꯣꯏꯒꯤ ꯔꯨꯝꯗ ꯀꯥꯡꯒꯤ ꯍꯤꯗꯥꯛꯇꯣ ꯑ ꯑ ꯑꯗꯨꯗ ꯊꯝꯃꯣ ꯑꯗꯨꯗꯤ ꯐꯥꯕꯅꯤ ꯁꯨꯃꯥꯏꯅ ꯇꯧꯔꯀꯥꯟꯗ ꯃꯝꯃꯥ ꯀꯥꯟꯗ ꯃꯣꯏ ꯆꯠꯂ‌ꯦꯗꯅ
ꯃꯄꯥꯟꯗ ꯃꯨꯊꯥꯠꯂꯗꯤ ꯎꯝ ꯌꯥꯔꯣꯏ ꯑꯩ ꯈꯛꯇ ꯑꯣꯏꯕꯁꯨ ꯅꯠꯇꯦ ꯃꯤ ꯌꯥꯝ ꯂꯩꯕꯗꯨ
ꯃꯣꯏ ꯆꯠꯇ꯭ꯔꯤꯉꯩꯗ ꯃꯄꯥꯟ ꯊꯣꯛꯇ꯭ꯔꯤꯉꯩꯗ
ꯅꯣꯏꯒꯤ ꯔꯨꯝꯃꯗꯤ ꯃꯤ ꯂꯥꯛꯇꯦꯀ
ꯍꯣꯏ ꯂꯥꯛꯇꯦ꯫
ꯑꯗꯨ ꯑꯩꯈꯣꯏꯒꯤ ꯏꯃꯥꯟꯕꯤꯒꯤ ꯔꯨꯝꯗꯨꯗꯤ
ꯂꯥꯛꯇ‌ꯦ ꯍꫭ ꯃꯊꯥꯛꯇ ꯃꯊꯥꯛꯇꯒꯤ ꯄꯣꯠꯆꯩ ꯈꯔ ꯂꯥꯎꯔꯨꯕꯅꯦ ꯑꯗꯨ ꯔꯨꯝꯗꯒꯤ꯫ ꯀꯔꯤꯕꯨ ꯆꯥꯏꯔꯥ ꯈꯪꯗꯦ
ꯊꯝ ꯔꯨꯝꯗ ꯊꯝꯕ
ꯑꯣ ꯅꯠꯇꯦ ꯔꯨꯝ ꯈꯔ ꯑꯗꯨꯝ ꯀꯅꯥ ꯊꯥꯅꯤꯡꯉꯥꯏꯒꯤ ꯄꯣꯠ ꯈꯔ ꯂꯩꯌꯦꯕ ꯀꯥꯗ ꯑꯗꯨꯗ ꯃꯊꯇ ꯂꯥꯛꯏꯕꯁꯤꯡꯅ ꯂꯥꯎꯈ꯭ꯔꯦ ꯑꯗꯨꯒꯨꯝꯕꯗꯣ ꯍꯣꯏ ꯃꯣꯏꯒꯤꯗꯨ ꯎꯝ ꯃꯣꯏꯒꯤ ꯃꯅꯥꯎꯅ ꯅꯨꯄꯥ ꯍꯣꯏ ꯃꯌꯥꯝ ꯂꯥꯛꯌꯦꯕ ꯃꯣꯏꯒꯤ ꯄꯣꯛꯃꯤꯟꯅꯕꯀꯣ ꯑꯗꯨꯒꯤ ꯃꯣꯏꯗꯣ ꯀꯥ ꯑꯅꯤ ꯂꯥꯎꯕꯅꯦꯕ
ꯑꯣ ꯏꯕꯨꯡꯁꯨ ꯂꯥꯎꯈ꯭ꯔꯕꯣ
ꯀꯔꯤ
ꯐꯃꯨꯡꯗꯤ ꯂꯥꯎꯗꯦꯀꯣ ꯃꯣꯟꯗꯣ ꯃꯣꯟ ꯈꯛꯇꯔꯣ
ꯍꯣꯏ ꯃꯆꯤꯟ ꯃꯅꯥꯎ ꯌꯥꯝ ꯂꯩꯕꯅꯦ ꯃꯣꯏꯗꯤ
ꯃꯊꯥꯛꯇ
ꯍꯣꯏ ꯃꯊꯥꯛꯇ ꯂꯩꯕꯗꯨ
ꯎꯝ
ꯑꯟꯇꯤ ꯑꯃꯥ ꯂꯩꯌꯦꯗꯅ ꯑ ꯑꯗꯨ ꯃꯊꯪꯗ ꯑꯅꯤ ꯂꯩꯌꯦꯗꯅ ꯑꯗꯨꯗ ꯃꯣꯏ ꯑꯅꯤꯗꯣ ꯃꯣꯏꯅ ꯂꯧꯕ ꯍꯣꯏ
ꯑꯟꯗꯤ ꯍꯣꯏ ꯅꯍꯥꯟ ꯑ ꯏꯆꯦ ꯂꯥꯛꯄ ꯀꯟꯗꯀꯣ
ꯑꯥꯥ
ꯗꯨꯀꯥꯟ ꯂꯥꯛꯇꯕ ꯃꯥꯜꯂꯦ ꯑꯩꯈꯣꯏ ꯂꯥꯛꯑꯀꯥꯟꯗ ꯃꯥꯒꯤ ꯌꯦꯡꯉꯦ ꯂꯥꯛꯑꯀꯥꯟꯗ ꯃꯥꯥ ꯂꯩꯔꯝꯗꯦ
ꯑꯣ ꯃꯄꯥꯟ ꯊꯣꯛꯄꯒꯤ ꯑꯣꯏꯔꯝꯒꯅꯤ ꯃꯥꯒꯤ ꯄꯣꯠꯁꯨ ꯄꯨꯔꯛꯇꯦ ꯍꯥꯏꯕꯅꯦ
ꯎꯝ
ꯑꯗꯨꯒꯤ ꯄꯣꯠꯀꯨꯝꯕ ꯂꯥꯎꯅꯤꯉꯥꯏ ꯆꯠꯄꯒꯨꯝ ꯆꯠꯊꯣꯛꯄ ꯑꯣꯏꯔꯝꯒꯅꯤ
ꯑꯣ ꯑꯣꯏꯔꯝꯒꯅꯤ ꯑꯗꯨꯗꯤ ꯃꯥꯒꯤ ꯄꯣꯠꯗꯤ ꯊꯥꯝꯕꯗꯤ ꯊꯥꯝꯃꯦ ꯈꯔꯕꯨꯗꯤ ꯏꯆꯦ ꯍꯣꯏ ꯑꯗꯨꯗ ꯂꯥꯛꯁꯦꯅ ꯏꯆꯦ ꯂꯥꯛꯄ ꯀꯥꯟꯗꯀꯣ
ꯍꯣꯏ
ꯥꯂꯥꯛꯏ
ꯃꯣꯏ ꯑꯅꯤꯒꯤ ꯄꯣꯠꯁꯣ ꯂꯥꯎꯅꯤꯡꯕꯁꯨ ꯍꯣꯏ ꯑꯩꯈꯣꯏꯗꯤ ꯄꯩꯁꯥꯁꯨ ꯂꯩꯇꯕꯒꯤꯅꯦꯀꯣ
ꯎꯝ
ꯎꯕ ꯈꯨꯗꯤ ꯃꯛꯇꯨ ꯂꯥꯎꯕ ꯉꯝꯗꯦꯕ
ꯂꯥꯏꯔꯗꯤ ꯑꯃꯨꯛ ꯂꯥꯏꯔꯒ ꯑꯃꯨꯛ ꯁꯦꯠꯇ꯭ꯔꯗꯤ ꯄꯃꯨ ꯏꯅ ꯄꯩꯁꯥꯗꯨ ꯉꯔꯥꯡ ꯏꯆꯦꯅ ꯏꯁꯀꯥꯔꯐ ꯂꯧꯅꯤꯡꯉꯦ ꯌꯦꯡꯕꯤꯌꯨꯅ ꯆꯠꯂꯦ ꯑꯗꯨ ꯐꯪꯗꯦ
ꯑꯩꯁꯨ ꯏꯁꯀꯥꯞ ꯂꯥꯎꯅꯤꯡꯕꯅꯦ
ꯑꯩꯈꯣꯏꯒꯤ ꯈꯨꯟ ꯑꯃ ꯒꯥꯔꯤ ꯆꯠꯄꯗꯣ ꯃꯥꯗ ꯄꯤꯍꯥꯜꯂꯣꯅꯀꯣ ꯍꯥꯏꯔꯒ ꯉꯁꯤ ꯃꯥ ꯆꯠꯀꯅꯤ ꯆꯠꯀꯅꯦꯕ ꯌꯦꯡꯕꯤꯌꯣꯅꯦꯡꯀꯥꯟꯗ ꯐꯖ ꯆ ꯆꯥꯕ ꯌꯥꯎꯗꯕꯗꯣ ꯑꯗꯨ ꯃꯊꯥꯡꯗꯒꯤ ꯌꯦꯡꯕꯤꯒꯦꯅꯑ ꯍꯥꯏꯈ꯭ꯔꯕꯅꯤ ꯇꯖꯥꯕ ꯂꯥꯏꯇ ꯇꯨꯒꯤ ꯂꯍꯥꯟ ꯆꯦ ꯀꯣ ꯀꯥ ꯄꯛꯅꯤꯉꯥꯏ ꯏꯆꯦꯁꯨ ꯌꯥꯝ ꯄꯥꯝꯃꯦ ꯍꯥꯏꯌꯦ ꯑ ꯑ ꯐꯤ ꯃꯥꯁꯨ ꯍꯥꯏꯌꯦ ꯐꯤ ꯄꯦꯛꯄꯁꯨ ꯌꯥꯅꯤꯅꯀꯣ
ꯍꯣꯏ ꯑꯗꯨ ꯃꯇꯝ ꯃꯇꯝꯗꯗꯤ ꯑꯗꯨꯝ ꯑꯗꯨꯁꯨ ꯀꯟꯅꯕꯅꯦ ꯑꯩꯈꯣꯏꯗ ꯍꯥꯏꯗꯤ ꯅꯨꯄꯤ ꯑꯣꯏꯕꯕꯨꯀꯣ ꯎꯝ ꯍꯣꯏ ꯍꯣꯏ
ꯇꯥ ꯇꯥꯕ ꯀꯂ ꯀꯔꯂ
ꯄꯣꯠ ꯊꯤꯅꯤꯡꯉꯥꯏꯁꯨ ꯂꯩꯑꯦ
ꯎꯝ
ꯑꯩ ꯏꯆꯥꯅꯨꯄꯤꯒꯤ ꯄꯣꯠ ꯂꯥꯛꯑꯀꯥꯟꯗ ꯊꯤꯟꯗꯣꯏꯅꯦ
ꯅꯍꯥꯟ ꯆꯠꯁꯦ ꯄꯩꯁꯥ ꯂꯥꯏꯔ ꯀꯟꯅ ꯍꯥꯏꯔꯛꯑꯣ
ꯍꯣꯏꯣꯏ
ꯃꯊꯥꯡꯗꯀꯣ ꯆꯠꯃꯤꯟꯅꯣꯁꯦ ꯅꯍꯥꯟꯅꯦ ꯏꯊꯥꯟꯗ ꯕꯖꯥꯔ ꯆꯠꯄ ꯅꯨꯡꯉꯥꯏꯕꯅꯦ ꯍꯧꯖꯤꯛꯀꯥꯟꯁꯦ ꯏꯊꯥꯟꯗ ꯆꯠꯅꯤꯡꯗ꯭ꯔꯦ ꯀꯔꯤꯒꯤꯅꯣ ꯈꯪꯗꯦ
ꯑꯩꯗꯤ ꯏꯊꯥꯟꯁ ꯆꯠꯄꯁꯦ ꯇꯜꯂꯦ ꯌꯥꯝ ꯇꯥꯜꯂꯦ
ꯍꯧꯖꯤꯛꯁꯦ ꯏꯊꯗ ꯅꯍꯥꯟꯗꯤ ꯛꯅꯨꯡ ꯅꯨꯡꯉꯥꯏꯌꯦ ꯑꯩꯗꯤ ꯑꯗꯨꯁꯨ ꯍꯧꯖꯤꯛꯀꯥꯟꯁꯦ ꯏꯊꯥꯅ ꯆꯠꯄꯤꯁꯦ ꯑꯗꯨꯝ ꯇꯥꯟꯕ ꯑꯃ ꯂꯌꯦ ꯀꯔꯤ ꯐ
ꯏꯊꯥꯟꯗ ꯆꯠꯄꯁꯦ ꯀꯩꯅꯣꯝ ꯋꯥꯠꯄ ꯃꯥꯜꯂꯦꯕ ꯑꯩꯉꯣꯟꯗ
ꯑꯩꯈꯣꯏ ꯃꯤ ꯑꯃꯒ ꯆꯠꯄꯁꯦ ꯐꯩ ꯍꯥꯏꯕꯗꯤ ꯑꯩꯈꯣꯏ ꯑꯩꯗ ꯊꯥꯅꯠꯆꯕꯁꯦ ꯐꯖꯕ꯭ꯔꯥ ꯑꯗꯨꯃꯥꯏꯅ ꯏꯊꯟꯇ ꯍꯥꯏꯕꯗꯤ ꯃꯤ ꯑꯩꯈꯣꯏꯒꯤ ꯏꯃꯥꯟꯅꯕꯤꯈꯣꯏ ꯆꯠꯂꯗꯤ ꯀꯃꯥꯏꯅ ꯇꯧꯏ ꯅꯪꯉꯣꯟꯗꯤ ꯀꯩꯃꯩ ꯇꯧꯔꯦ ꯍꯥꯏꯕꯗꯣ ꯑꯗꯨꯝ ꯍꯥꯡꯉꯒ ꯂꯥꯏ ꯐꯥꯏꯌꯦꯗꯅ ꯑꯗꯨꯅ
ꯑꯗꯨ
ꯍꯣꯏ ꯊꯥꯅꯤ ꯆꯠꯂꯗꯤ ꯇ꯭ꯔꯥꯏ ꯇꯥꯕ ꯀꯥꯟ ꯗ ꯌꯦꯡꯕꯤꯌꯣ ꯍꯥꯏꯕꯁꯨ ꯃꯤ ꯂꯩꯥꯏꯇꯦ
ꯎꯝ ꯑꯊ ꯃꯤꯅꯤꯖ
ꯏꯆꯦꯔ ꯑꯩ ꯆꯠꯅꯤꯡꯗꯦ ꯍꯥꯏꯔꯒ ꯑꯣ ꯃꯤ ꯂꯥꯏꯔꯀꯥꯟꯗ ꯌꯦꯍꯡꯕꯤꯌꯨꯅ ꯁꯨꯝ ꯍꯥꯏꯔꯛꯄꯅꯦ ꯑꯩ ꯑꯗꯨ ꯑꯩꯒꯤ ꯀꯣꯛ ꯌꯥꯝ ꯆꯦꯛꯑꯦ ꯑꯗꯨꯁꯨ ꯆꯠꯄꯅꯤ ꯑꯗꯨꯒ ꯂꯥꯏꯗꯕꯒꯤ ꯑꯗꯨꯝ ꯂꯥꯛꯈꯦ ꯎꯝ
ꯋꯥ ꯉꯥꯡꯃꯟꯕꯒꯤꯔ ꯌꯥꯝ ꯋꯥꯏ
ꯎ
ꯖꯤꯂꯅꯖꯂꯒ
ꯍꯣꯏ
ꯃꯖꯅꯤꯡꯒ ꯑ ꯆꯞ ꯃꯥꯟꯅꯅꯤꯈꯣꯏꯁꯦ ꯑꯟꯖꯂꯤꯅꯥ ꯑꯦꯟꯖꯂꯤꯅꯥ ꯖꯨꯂꯤꯗꯤ ꯄꯖ ꯑꯩꯣꯏꯗꯤ ꯦꯂꯇꯔꯒ ꯃꯥ ꯂꯩꯅꯤ
ꯃꯤ ꯃꯥꯂꯔꯣ ꯑꯗꯨ ꯊꯗꯦ
ꯎꯝ ꯁꯤ
ꯀ ꯔꯦꯔꯥ ꯍꯥꯂꯒꯅꯤꯕꯨ ꯃ ꯇ ꯉꯥꯛꯇ ꯉꯥꯡꯕꯒꯤ
ꯑꯦ ꯅꯪꯁꯦ ꯁꯨꯃꯥꯏꯅ ꯇꯔꯦ ꯍꯥꯏꯔꯒ ꯑ ꯂꯩꯔꯝꯃꯣ ꯅꯪ ꯌꯥꯔ ꯂꯣꯏꯔꯒ
ꯀꯔꯤ
ꯅꯣꯛ ꯀꯟꯅꯨ ꯀꯔꯤ ꯅꯣꯛꯅꯤꯡꯕꯔꯣ
ꯍꯪ ꯍꯣꯏ ꯇꯜꯁꯤꯗꯦ
ꯎꯝ
ꯋꯥꯁꯦ ꯉꯥꯡ ꯃꯟꯕꯤꯒꯦꯔꯥ ꯈꯪꯗꯦ ꯀꯣꯛ ꯐꯥꯎ ꯆꯀꯤ꯭ꯔꯒ ꯂꯩ
ꯆꯤꯛꯄꯅꯦ ꯋꯥ ꯌꯥꯝ ꯉꯥꯡꯉꯦ ꯑꯣꯖꯥꯁꯤꯡ ꯌꯥꯝ ꯋꯥꯏꯌꯦ ꯋꯥꯏꯌꯦ ꯍꯥꯏ ꯗꯣ ꯋꯥꯌꯦ ꯀ꯭ꯂꯥꯁ ꯇꯥꯎꯔꯒ ꯁꯥꯠꯇ꯭ꯔꯁꯤꯡ ꯐꯠꯇꯕ ꯃꯌꯥꯝꯁꯨ ꯂꯥꯛꯏꯗꯅ ꯌꯥꯝ ꯍꯦꯟꯕ ꯃꯤꯅ ꯑꯗꯨꯗꯣ ꯂꯥꯎꯔꯒ ꯂꯥꯏꯔꯒ ꯑꯗꯨꯝ ꯂꯩꯥꯏꯕꯒꯤ ꯃꯣꯏ ꯌꯥꯝ ꯋꯥꯕꯅꯤ ꯃꯣꯏꯒꯤ ꯃꯁꯥ ꯁꯣꯟꯕꯗꯣ
ꯈꯔ ꯀ꯭ꯂꯥꯁ